ꯇꯥꯕ꯭ꯔꯣ ꯚꯥꯏ꯫
ꯑꯦ ꯇꯥꯔꯕꯣ꯫
ꯇꯥꯔꯦ ꯇꯥꯔꯦ ꯅꯁꯤꯒ ꯅꯪꯒꯤꯗꯤ ꯃꯔꯤ ꯁꯨꯕ ꯑꯣꯏꯔꯝꯕꯅꯤꯅꯦ ꯚꯥꯏ꯫
ꯎꯝ꯫
ꯎꯝ ꯑꯩ ꯑꯃꯈꯛ ꯁꯨꯈꯤꯕꯗ ꯉꯥꯏꯔꯤꯀꯣ ꯑꯍꯨꯝ ꯋꯥꯠꯂꯤ꯫
ꯃꯉꯥ ꯑꯣꯏꯗꯣꯏꯅꯤ꯫
ꯀꯩꯅꯣ꯫ ꯃꯉꯥꯗꯨꯗꯤ ꯅꯩ ꯉꯁꯥꯏ ꯅꯪ ꯅꯍꯥꯟꯒꯤ ꯇꯧꯖꯈꯤꯕꯒꯤꯅꯤ ꯀꯩꯅꯣꯅꯦ꯫ ꯉꯁꯤꯒꯤꯍꯥꯕ ꯑꯩꯅ ꯍꯥꯏꯗꯤ ꯑꯩꯒ ꯑꯩꯒ ꯇꯧꯕꯗ꯫
ꯎꯝ꯫
ꯁꯤꯅ ꯂꯣꯏꯔꯝꯃꯅꯦꯕ꯫
ꯑꯥ ꯑꯥ ꯅꯪꯅ ꯑꯃꯨꯛ ꯇꯧꯔꯛ ꯌꯥꯗꯣꯏꯅꯇ꯭ꯔꯣ ꯑꯗꯨꯏꯗꯣ꯫
ꯑꯗꯨ ꯇꯧꯔꯁꯦꯕ ꯑꯗꯨꯝ ꯌꯥꯎꯕ ꯌꯥꯗꯕꯒ ꯊꯤꯔꯣ꯫ ꯑꯩꯅ ꯇꯧꯔꯒꯅꯦ ꯑꯍꯨꯝ ꯑꯃꯒ ꯁꯥꯟꯅꯈꯤꯁꯦꯕ꯫
ꯍꯣꯏ ꯍꯣꯏ ꯑꯗꯣ꯫ ꯍꯥꯏꯗꯤ ꯑꯩꯒꯤ ꯅꯠꯇ꯭ꯔꯁꯨꯀꯣ ꯌꯦꯡꯉꯁꯦꯕ ꯑꯩꯉꯣꯟꯗ ꯌꯥꯔꯒꯅ ꯑꯗꯨꯝ ꯑꯩꯉꯣꯟꯗ ꯇꯧꯔꯁꯤ꯫ ꯌꯥꯗ꯭ꯔꯒꯅ ꯑꯃꯒ ꯇꯧꯔꯒ ꯅꯩꯗꯨꯗ ꯑꯗꯨꯝ ꯇꯧꯔꯁꯤ꯫
ꯍꯣꯏꯅꯦ ꯍꯣꯏꯅꯦ꯫
ꯚꯥꯏ ꯑꯩ ꯍꯥꯏ ꯒꯤꯌꯥꯟ ꯇꯥꯕꯔ꯫
ꯑꯩ ꯇꯥꯏ ꯇꯥꯏ ꯑꯗꯣ ꯌꯥꯗ꯭ꯔꯒ ꯅꯦ ꯑꯗꯨꯝ ꯌꯥꯅꯦꯕꯀꯣ꯫ ꯌꯥꯝ ꯀꯟꯅ ꯍꯥꯏꯅꯗ꯭ꯔꯁꯨ ꯌꯥꯅꯤ ꯌꯥꯔꯅꯤ ꯚꯥꯏ ꯑꯗꯨꯝ ꯋꯥꯔꯤ ꯍꯧꯔꯁꯤ ꯚꯥꯏ꯫
ꯍꯣꯏ ꯋꯥꯔꯤ ꯍꯧꯔꯁꯤ꯫
ꯚꯥꯏ ꯀꯩꯀꯩ ꯀꯩꯀꯩ ꯄꯥꯔꯤꯒꯦ ꯍꯧꯖꯤꯛꯁꯦ꯫
ꯍꯧꯖꯤꯛꯁꯦ ꯂꯥꯏꯔꯤꯛꯀꯤ ꯑꯣꯏꯅꯗꯤ ꯑꯩꯗꯤ꯫ ꯑꯩꯗꯤ ꯏꯪꯂꯤꯁꯁꯨꯨ ꯈꯔ ꯁꯣꯟꯕꯅꯤꯅ ꯕ꯭ꯂꯦꯛꯕꯨꯛ ꯂꯁꯨ ꯈꯔ ꯈꯔ ꯄꯥꯔꯒ ꯑꯩꯈꯣꯏ ꯕꯣꯀꯦꯞꯀꯤꯀꯣ ꯈꯔ ꯄꯥꯜꯂꯤꯅꯦꯅꯦ ꯑꯁ ꯀꯥꯎꯕꯅ ꯀꯥꯎꯕꯅ ꯄꯥꯈꯤꯕ ꯃꯩ ꯂꯥꯏꯁꯨꯗ ꯑꯗꯨꯝ ꯀꯥꯎꯏ ꯁꯤꯂꯣꯏꯗꯧꯔ ꯍꯥꯏꯕꯐꯥꯎꯄ ꯑꯗꯨꯝ ꯀꯥꯎꯏ ꯋꯥꯟ ꯋꯥꯟ ꯁꯞꯖꯦꯛ ꯇ꯭ꯋꯏꯁꯟꯁꯨ ꯈꯤꯇꯪ ꯈꯤꯇꯪ ꯀꯥꯎꯋꯦ ꯑꯗꯨꯒ ꯏꯗꯤꯌꯦꯝꯁꯀꯨꯝꯕꯅ ꯈꯔ ꯐꯩ ꯍꯥꯏꯗꯤ ꯃꯣꯏꯗꯤ ꯑꯃꯨꯛ ꯈꯪꯗꯗ ꯈꯤꯇꯪ ꯀꯥꯎꯒꯟꯗꯕꯗ ꯑꯣꯏꯌꯦꯕ ꯃꯁꯤꯗ ꯑꯃꯨꯛ ꯑꯇꯩꯔꯥꯏꯒ ꯌꯦꯡꯉꯣꯟ
ꯑꯩꯁꯨ ꯏꯪꯂꯤꯁꯤ ꯀꯟꯅ ꯁꯣꯂꯅꯤ ꯄꯔꯥ ꯏ ꯏꯪꯂꯤ ꯏꯁꯩꯒꯣꯟꯅ ꯏꯪꯂꯤꯁꯇꯅꯤꯅ ꯃꯥꯥꯡꯅꯤ ꯃꯌꯥꯝ
ꯏꯪꯂꯤꯁꯇꯗꯤ ꯑꯩꯗꯤ ꯑꯩꯁꯤ ꯄꯨꯔꯗꯤ ꯂꯣꯡꯉꯦ ꯑꯩꯗꯤ ꯏꯪꯂꯤꯁꯇ ꯅꯠꯇ꯭ꯔꯦꯂ ꯑꯪꯀꯜꯁꯨ ꯐꯖꯅ ꯍꯩꯕ ꯍꯥꯏ ꯑꯣꯏꯗꯦꯕ ꯑꯗꯨꯝ ꯁꯣꯟꯕ ꯍꯥꯏꯇꯥꯔꯦ ꯄꯨꯂꯞꯛꯇ
ꯑꯗꯨꯅ ꯚꯥꯏ ꯍꯟꯗꯛꯇꯤ ꯑꯩꯈꯣꯏꯒꯤ ꯑꯦꯛꯖꯥꯝ ꯁꯤꯖꯤꯟꯅꯂ ꯑꯦꯛꯖꯥꯝꯁꯨ ꯀꯨꯏꯔꯛꯇ꯭ꯔꯦ ꯑꯥꯒꯁ ꯑꯥꯒꯁ ꯁꯦꯞꯇꯦꯝꯕꯔ ꯑꯗꯨꯋꯥꯏꯗꯗꯤ ꯇꯥꯛꯇꯧ ꯃꯥꯜꯂꯦ ꯑꯩꯅ ꯈꯟꯕꯗ
ꯁꯦꯞꯇꯦꯝꯕꯔ ꯑꯣꯒꯁ ꯂꯥꯁ ꯋꯤꯇꯩꯒꯤ ꯍꯧ ꯇꯧꯕ ꯑꯗꯨꯃꯥꯏꯅ ꯑꯣꯏꯔꯝꯗꯧ ꯃꯥꯜꯂꯦ ꯑꯩꯅ ꯁꯨꯝ ꯈꯟꯕꯗ ꯗꯅ ꯁꯦꯞꯇꯦꯝꯕꯔꯗ ꯁꯦꯞꯇꯦꯝꯕꯔꯗ ꯑꯗꯨꯝ ꯇꯧꯕꯈꯤꯕ ꯑꯃ
ꯍꯣꯏ ꯑꯗꯨꯏꯗ ꯎꯝ
ꯍꯥꯏꯕꯗꯤ ꯉꯝꯗꯦ ꯃꯣꯏꯁꯤꯁꯨ ꯀꯣ ꯍꯥꯏꯗꯤ ꯃꯣꯏꯒꯤ ꯑꯦꯛꯖꯥꯝꯁꯤꯗꯤ ꯊꯣꯛꯅꯤꯡꯉꯥꯏ ꯌꯩꯊꯣꯛꯅꯤꯡ ꯌꯩ ꯊꯣꯛꯅꯤꯡꯗ꯭ꯔꯥ ꯊꯣꯛꯣꯛꯅꯤꯡ ꯃꯣꯏꯅ ꯑꯗꯨꯝ ꯀꯁꯤ ꯇꯧꯔ ꯂꯩꯔꯦꯕ ꯃꯣꯏꯁꯤ ꯑꯦꯛꯖꯥꯁꯦ
ꯃꯅ ꯑꯗꯨꯁꯨ
ꯑ ꯈꯪꯗꯦ ꯃꯣꯏ ꯇꯧꯔꯤ ꯊꯕꯛꯁꯤ ꯀꯔꯤꯩꯅꯣꯅ ꯑꯩꯈꯣꯏꯁ ꯑ ꯇꯧꯖꯔꯁꯅꯨ ꯃꯣꯏꯁꯨ ꯃꯣꯏꯅ ꯑꯄꯥꯝꯕ
ꯀꯨꯏꯗꯤ ꯀꯨꯏꯗ꯭ꯔꯕꯅꯤꯀꯣ
ꯎꯝ ꯀꯣꯏꯗ ꯀꯣꯏꯗ
ꯎꯝ ꯀꯨꯏꯗ꯭ꯔꯤ ꯀꯨꯏꯗ꯭ꯔꯦ ꯂꯥꯏꯔꯤꯛꯅ ꯀꯃꯥꯏ ꯀꯃꯥꯏ ꯄꯥꯗꯕ ꯃꯣꯛ ꯇꯦꯁꯄꯨ ꯊꯥꯕ ꯍꯧꯔꯕꯛꯔꯕ
ꯑꯣꯣꯡꯣꯛꯇꯦ ꯑꯁꯤ ꯑꯃꯅꯤ ꯑꯃꯅꯤ ꯁꯨꯝꯥꯎ ꯊꯥꯔꯤ ꯍꯥꯏꯇꯥꯔꯦ
ꯃꯥ ꯀꯃꯥꯏꯅ ꯇꯧꯔꯤꯕ ꯍꯟꯗꯛꯇꯤ ꯃꯌꯦꯛꯇꯁꯨ ꯁꯦꯛꯁꯟ ꯋꯥꯏꯖꯇ ꯑꯣꯏꯔꯛꯑꯃꯤꯅ ꯂꯨꯔꯦ
ꯃꯥꯥꯛꯔꯛꯁꯤ ꯌꯥꯌꯥꯇ꯭ꯔꯤ
ꯚꯥꯏ ꯅꯪ ꯅꯪꯒꯤ ꯃꯃꯥꯡꯒꯤ ꯅꯪꯒꯤ ꯊꯥꯈꯤꯕ ꯁꯤꯞꯀꯤ ꯑꯩꯅ ꯄꯤꯋꯥꯏ ꯀ꯭ꯌꯣ ꯑꯃ ꯅꯍꯥꯟ ꯃꯣꯛ ꯊꯥꯏꯗꯅ ꯑꯗꯨ ꯅꯣꯏ ꯖꯤ ꯑꯦꯁꯇꯩ ꯖꯤ ꯑꯦꯁꯇꯨ ꯃ ꯐꯅ ꯂꯨꯔꯦ ꯅꯗꯨꯒꯤ ꯑꯣꯏꯅ
ꯚꯥꯏ ꯑꯗꯨꯏꯗꯣ ꯑꯗꯨꯏꯗꯣ ꯑꯗꯨꯒꯤꯗꯣ ꯑꯩꯈꯣꯏ ꯁꯤꯖꯦꯜꯒꯤ ꯑꯣꯏꯅ ꯑꯗꯨ ꯅ ꯇꯕꯦꯠꯁꯤꯞꯇ ꯇꯥꯕꯅꯦꯕꯀꯣ
ꯇꯥꯏ ꯑꯗꯨꯃꯛ ꯈꯔ ꯂꯨꯏ ꯑꯗꯣ ꯃꯦꯠꯁꯇꯤ ꯌꯥꯝ ꯍꯦꯟꯅ ꯂꯨꯗꯒꯨꯝ ꯇꯧꯋꯤ ꯚꯥꯏ ꯈꯤꯇꯪ ꯍꯣꯠꯄ ꯌꯥꯎꯋꯦꯕ ꯃꯤꯁ ꯑꯩꯏ ꯄꯨꯂꯞꯇꯅ ꯇꯧꯀꯣ ꯑꯗꯨꯒ ꯑꯩ ꯑꯩ ꯍꯥꯏ ꯑꯗꯨꯝ ꯃꯍꯥꯛꯇꯨ ꯆꯥꯡ ꯑꯃꯗ ꯑꯗꯨꯝ ꯍꯣꯠ ꯌꯥꯏꯑꯕ ꯃꯦꯠꯁꯇꯤ ꯑꯗꯨ ꯑꯗꯨꯒ ꯀꯩꯅꯣꯒ ꯖꯤ ꯏꯪꯂꯤꯁ ꯏꯪꯂꯤꯁꯇꯁꯨ ꯈꯔ ꯂꯨꯕ꯭ꯔꯥ ꯏꯪꯂꯤꯁꯇ ꯅꯠꯇꯦꯅ ꯀꯩꯗꯣꯅꯤ ꯎꯝ ꯑꯗꯨꯃꯥꯏꯅ ꯈꯔ
ꯑꯗꯩ ꯖꯟꯅꯤꯡ ꯔꯤꯖꯟꯅꯤꯡꯗꯨꯁꯨꯀꯣ ꯔꯤꯖꯅꯤꯡꯗꯨꯁꯨ ꯍꯤꯁꯇ꯭ꯔꯤꯒ ꯆꯞ ꯃꯥꯟꯅꯩ ꯑꯗꯨꯒꯤ ꯔꯤꯖꯅꯤꯡꯗꯨ ꯑꯗꯨꯁꯨ ꯑꯩꯈꯣꯏ ꯍꯤꯁꯇ꯭ꯔꯤꯀꯦꯜ ꯄ꯭ꯂꯦꯁꯀꯒꯥꯎ ꯍꯪꯕꯅꯦꯕ ꯑꯗꯨꯏ ꯄꯣꯠꯇꯣ
ꯎꯝ ꯎꯝ
ꯑꯗꯨ ꯇꯕꯦꯠ ꯁꯤꯞ ꯇꯥꯒꯦ ꯑꯗꯨꯏꯗ
ꯑꯩ ꯑꯗꯨꯝ ꯃꯨꯛ ꯊꯥꯈ꯭ꯔꯦ ꯌꯥꯗꯦꯗ
ꯏꯇꯥꯎꯁꯤꯁꯨꯀꯣ ꯕꯤꯔꯥꯅꯤꯗ ꯑꯩꯈꯣꯏ ꯏꯇꯥꯎꯁꯤꯅꯣ ꯀꯃꯥꯏꯅ ꯇꯧꯅꯣ ꯈꯪꯗꯦ ꯍꯣꯏ ꯇꯧꯔꯤ ꯗꯥꯎꯁꯤ ꯍꯥꯏꯗꯤ ꯋꯥꯍꯩꯒꯥꯡ ꯂꯩꯅꯕꯗꯨꯅꯤꯅ ꯑꯩꯈꯣꯏ ꯁꯤꯕꯥꯏ ꯆꯪꯉꯗꯤ ꯂꯥ ꯂꯥꯛꯑꯦꯒ ꯍꯥꯏꯅꯕ ꯏꯄꯥ ꯏꯄꯨ ꯄꯧꯔꯨꯕꯅꯦ ꯇꯧꯔꯤ ꯑꯩꯈꯣꯏꯅ ꯑꯩ ꯆꯥꯡ ꯄꯊꯥꯗꯩ ꯇꯧꯔꯗꯤꯀꯣ ꯍꯦꯛꯇ ꯃꯣꯏ ꯃꯣꯏ ꯊꯣꯛꯄ ꯉ ꯍꯦꯛꯇ ꯇꯣꯏ ꯂꯩꯑꯦꯕ ꯑꯗꯨ ꯇꯧꯔꯤꯁꯦ ꯀꯝꯄꯤꯇꯤꯁꯟꯁꯤ ꯌꯥꯝ ꯋꯥꯡꯉꯦ ꯍꯥꯏꯇꯥꯔꯦ
ꯎꯝ
ꯃꯤ ꯃꯌꯥꯝꯅ ꯈꯟꯅꯔꯤ ꯀꯥꯟꯗꯁꯨ ꯈꯜꯍꯧꯗꯕ ꯑꯃ ꯇꯧꯋ ꯋꯥꯗꯤ ꯋꯥꯔꯦ ꯄꯨꯟꯁꯤꯁꯤ ꯊꯕꯛꯁꯨ ꯇꯧꯅꯤꯡꯒꯨꯝ ꯇꯧ
ꯍꯣꯏꯅꯦ ꯅꯅꯦ ꯋꯥ ꯅꯨꯡꯉꯥꯏꯇ꯭ꯔꯦ ꯚꯥꯏ ꯎꯝ ꯎꯝ ꯇꯥꯔꯦ ꯅꯪ ꯅꯦꯠꯋꯥꯛ ꯇꯠꯂꯨ ꯀꯩꯗꯧꯔꯒꯦ
ꯎꯝ ꯏ ꯋꯥꯁꯤ ꯍꯥꯏꯇꯅ ꯑꯦꯜꯗ
ꯅꯣꯏ ꯋꯥꯏ ꯐꯥꯏ ꯁꯦꯝꯕ
ꯑꯥ ꯋꯥꯏ ꯐꯥꯏ ꯁꯦꯝꯕ
ꯑꯣ ꯑꯣ ꯍꯣꯏꯅꯦ
ꯀꯈꯥꯏꯁꯦ ꯑꯃꯨꯐꯥꯎ ꯇꯠꯄ ꯌꯥꯎꯋꯦꯕ
ꯀꯩꯅꯣꯒꯤ ꯑꯦꯛꯖꯥꯝꯒꯤꯁꯤꯅ ꯑꯩ ꯁꯖꯦꯁꯟ ꯈꯔ ꯇꯧꯔꯝꯅꯦ ꯑꯩꯅ ꯌꯥꯗ꯭ꯔꯦ ꯑꯗꯨꯝꯇ
ꯚꯥꯏ ꯑꯩꯒꯁꯤ ꯇꯥꯟꯅꯁꯤ ꯇꯥꯟꯅꯁꯤ ꯑꯗꯨꯅꯦꯕ ꯑꯩꯁꯨ ꯐꯅ ꯈꯪꯕ ꯑꯣꯏꯗ꯭ꯔꯤꯕꯝꯅꯤꯅꯀꯣ ꯀꯌꯥꯥꯏꯅꯤ ꯑꯩꯅ ꯄꯥꯕ ꯈꯔ ꯅꯪꯅ ꯄꯥꯕ ꯈꯔ ꯇꯥꯟꯅꯁꯤ ꯑꯗꯨ ꯃꯉꯥꯏ ꯑꯃꯅ ꯇ
ꯑꯍꯦꯟꯕꯗꯉꯥꯏ ꯃꯥꯥꯏ ꯑꯁ ꯑꯗꯨ ꯌꯥꯎꯗꯕ ꯋꯥꯐꯝꯗꯤ ꯚꯥꯏ ꯊꯦꯡꯁꯨ ꯊꯦꯡꯖꯤꯜꯂꯛꯑꯦ ꯍꯧꯖꯤꯛꯀꯥꯟꯁꯦ
ꯑꯩ ꯊꯦꯟꯗꯕꯩ ꯑꯣꯏꯔ ꯃꯥꯟꯂꯦ ꯑꯁꯤꯂꯩꯌꯦꯗ ꯕꯣꯟꯁꯦ ꯁꯨꯝ ꯌꯦꯡꯈ꯭ꯔꯕꯅꯤꯅꯀꯣ ꯍꯥꯏꯗꯤ ꯄꯨꯡꯒꯥꯡꯁꯦ ꯑꯅꯤ ꯑꯍꯨꯝꯒ ꯇꯥꯗ꯭ꯔꯗꯤ ꯇꯨꯝꯕ ꯌꯥꯗꯕꯤꯗꯣ ꯇꯧꯔꯦ ꯍꯧꯖꯤꯛ ꯕꯣꯟꯁꯦ ꯑꯗꯨꯝ ꯌꯦꯡꯈ꯭ꯔꯕꯅꯤꯅ ꯕꯣꯟ ꯌꯦꯡꯉꯔꯣꯏ ꯑꯁ ꯉꯁꯤꯗꯤ ꯕꯣꯟ ꯂꯩꯇꯦ ꯉꯁꯤꯗꯤ ꯕꯣꯟ ꯂꯩꯇꯦ ꯕꯣꯟ ꯌꯦꯡꯉꯔꯣꯏꯒꯦ ꯍꯥꯏꯕꯗꯣ ꯑꯗꯣ ꯑꯗꯨꯏ ꯋꯥꯈꯟꯗꯣ ꯂꯩꯇꯔꯦꯕ ꯍꯧꯖꯤꯛꯇꯤ
ꯎꯝ ꯇꯔꯥꯏ ꯑꯗꯨꯅꯤ ꯄꯨꯡ ꯃꯥꯄꯟ ꯇꯔꯥꯒꯤ ꯋꯥꯈꯟꯗꯣ ꯑꯈꯣꯏ ꯄꯨꯡ ꯑꯅꯤ ꯑꯍꯨꯝꯗ ꯈꯟꯖꯤꯜꯂꯛꯄꯗꯣ ꯆꯞ ꯃꯥꯟꯅꯅ ꯈꯦꯠꯅꯕ ꯂꯩꯇ꯭ꯔꯦ
ꯃꯇꯝꯅ ꯄꯣꯔꯛꯄ ꯑꯍꯣꯡꯕꯅꯤ ꯚꯥꯏ
ꯃꯥꯅꯦ ꯃꯥꯅꯦ
ꯑꯩꯈꯣꯏꯅ ꯑꯦꯛꯁꯦꯞ ꯇꯧꯐꯝ ꯊꯣꯛꯏ ꯚꯥꯏ ꯁꯤ ꯑꯦꯁ
ꯎꯝꯍ ꯇꯧ ꯇꯧꯗꯦ ꯍꯥꯏꯔꯤꯕꯅꯤ ꯇꯧꯁꯨ ꯇꯧꯌꯤꯅꯤ ꯇꯧꯗꯨꯅꯁꯨ ꯂꯥꯛꯏ ꯍꯌꯦꯡꯋꯥꯏꯐꯧ ꯇꯧꯔ ꯆꯠꯈꯤꯅꯤ ꯃꯇꯨꯡ ꯇꯥꯕꯗꯁꯨ ꯇꯧꯈꯤꯗꯦꯕ ꯁꯣꯏꯔꯦ ꯑꯩ ꯗꯥꯏꯂꯣꯛꯁꯦ ꯍꯦꯛꯇ ꯁꯣꯏꯕ ꯍꯦꯛꯇ ꯁꯣꯏꯕ
ꯃꯥꯅꯦ ꯗꯥꯏꯂꯣꯛ ꯁꯣꯏꯍꯟꯒꯅꯣ ꯗꯥꯏꯂꯣꯛ ꯁꯣꯏꯍꯟꯒꯅꯨ
ꯑꯩ ꯗꯥꯏꯂꯣꯛ ꯁꯣꯏꯌꯦ
ꯑꯁ ꯚꯥꯏ ꯏꯕꯥꯅꯤ ꯕꯣꯜ ꯍꯧꯒꯠꯄꯗꯣ ꯅꯪꯗꯧ ꯃꯥꯟꯗꯦ ꯑꯩ ꯋꯥꯈꯟꯗ
ꯎꯝ ꯑꯩ ꯌꯦꯡꯗ꯭ꯔꯁꯨ ꯌꯥꯏꯗ
ꯌꯦꯡꯕ ꯍꯣꯏ ꯌꯦꯡꯗꯕ ꯑꯗꯨꯝ ꯈꯟꯅꯔꯁꯤ
ꯍꯣꯏ
ꯚꯥꯏ ꯍꯣꯔꯦꯟ ꯑꯩ ꯀꯧꯕ ꯇꯥꯛꯇ꯭ꯔꯁꯨ ꯑꯗꯨꯝ ꯇꯨꯝꯃꯟ ꯚꯥꯔꯣ ꯃꯈꯥꯏ ꯇꯥꯔꯛ ꯇꯣꯔꯦ ꯚꯥꯏ ꯚꯥꯔꯣ ꯃꯈꯥꯏ
ꯑꯁ ꯄꯨꯡꯖꯤꯖꯨ ꯖꯔ ꯖꯔꯅꯦ
ꯄꯨꯡ ꯄꯨꯡꯗꯅ ꯆꯠꯄ ꯁꯤꯗꯅ ꯆꯠꯇꯕ ꯚꯥꯏ
ꯈꯪꯗꯦꯅ ꯄꯨꯡꯅ ꯄꯪꯆꯠ ꯆꯠꯂꯤ ꯆꯠꯇꯦ ꯀꯔꯤ ꯇꯩꯔꯤꯅꯣ ꯆꯤꯡ ꯌꯥꯗ __ ꯋꯦꯁꯇꯔꯟꯗꯨꯗ ꯍꯪꯉꯁꯦ ꯑꯝꯇ ꯅ ꯑꯁꯤꯁꯨꯀꯣ ꯆꯤꯡ ꯌꯥꯅꯤꯀꯣ
ꯚꯥꯏ ꯑꯩꯈꯣꯏ ꯁꯤ ꯇꯧꯔꯤꯁꯤ ꯀꯩꯒꯤꯅꯣ ꯄꯩꯁꯥ ꯒꯤꯅꯤꯀꯣ
ꯃꯥꯅꯦ ꯕꯥꯏ ꯃꯥꯅꯦ ꯕꯥꯏ
ꯚꯥꯏ ꯅꯠꯇ꯭ꯔꯗꯤ ꯇꯧꯔꯣꯏꯀꯣ ꯚꯥꯏ ꯑꯩꯈꯣꯏ ꯂꯥꯏꯔꯤꯛ ꯄꯥ ꯂꯩꯗꯣꯏ ꯅꯠꯇ꯭ꯔ ꯗꯤ ꯁꯤꯕꯨ ꯀꯅꯥ ꯇꯧꯗꯣꯏꯅꯣꯕ ꯁꯤꯕꯨ ꯀꯅꯥꯅ ꯅꯨꯄꯤ ꯂꯩꯕꯅꯦ ꯍꯥꯏꯕꯗꯨꯝ ꯅꯨꯄꯤꯁꯨ ꯋꯥꯔꯤ ꯁꯥꯥꯟꯅ ꯂꯩꯕ ꯌꯥꯕ
ꯍꯣꯏ
ꯚꯥꯏ ꯅꯨꯄꯤ ꯏꯔꯥꯡ ꯇꯧꯅꯕ ꯊꯥꯒꯠꯄ ꯌꯣꯡ ꯅꯨꯡꯉꯥꯏꯅꯤꯅ ꯃꯤꯒꯩꯖꯦ ꯇꯥꯍꯟꯕ ꯑꯗꯨꯒ ꯁꯤꯁ ꯁꯤꯁ ꯄꯨꯡꯅꯤꯟ ꯅꯤꯜꯂꯦ ꯎꯝ ꯇꯥꯍꯟꯗꯣꯏ ꯏꯕꯥꯅꯤ ꯏꯔꯥꯡ ꯀꯥꯞ ꯊꯦꯛꯅꯕꯤꯗꯣ ꯑꯩ ꯏꯖꯠ ꯀꯟꯅꯤ ꯎꯝ ꯄꯩꯁꯥꯗꯤ ꯄꯩꯁꯥꯕꯨ ꯀꯌꯥ ꯐꯪꯉꯤꯝꯅꯣ ꯈꯪꯗ꯭ꯔꯤꯕꯅꯤꯅꯦ ꯁꯤ
ꯐꯪꯗ꯭ꯔꯤꯅꯦ ꯚꯥꯏ
ꯒ꯭ꯌꯥꯟ ꯇꯥꯗꯦ ꯀꯌꯥ ꯐꯪꯉꯤꯅꯣꯁꯨ
ꯒ꯭ꯌꯥꯟ ꯇꯥꯗꯦ ꯚꯥꯏ ꯑꯩꯈꯣꯏ ꯀꯥꯟꯁꯤꯕꯨ ꯀꯩꯀꯩ ꯌꯦꯟꯁꯥꯡꯅ ꯍꯥꯎꯔꯤꯒꯦ
ꯚꯥꯏ ꯚꯥꯏ ꯅꯪꯅ ꯑꯩꯒꯤꯗꯤ ꯅꯍꯥꯟꯋꯥꯏꯗꯩ ꯑꯗꯨꯝ ꯈꯪꯉꯤꯗꯨꯅꯤ ꯈꯃꯦꯟ ꯑꯁꯤꯟꯕ
ꯅꯩ ꯅꯪ ꯌꯦꯔꯨꯝꯒ ꯈꯥꯃꯦꯟ ꯑꯁꯤꯡꯒꯗꯣ ꯑꯗꯨꯝ ꯑꯗꯨꯗꯩ ꯍꯦꯟꯗ꯭ꯔꯤꯕꯣ ꯚꯥꯏ ꯍꯣꯏ ꯃꯅꯥ ꯃꯁꯤꯡꯁꯨ ꯈꯔ ꯆꯥꯁꯤ ꯑꯣ ꯃꯅꯥ ꯃꯁꯤꯡ ꯆꯥꯗ꯭ꯔꯗꯤꯀꯣ ꯍꯣꯏ ꯃꯅꯥ ꯃꯁꯤꯡꯗꯩꯁꯨ ꯑꯩꯈꯣꯏ ꯍꯥꯏꯗꯤ ꯅꯣꯡꯃꯒꯤ ꯆꯪꯗ꯭ꯔꯕ ꯌꯥꯗ꯭ꯔꯕ ꯑꯩꯈꯣꯏꯒꯤ ꯃꯤꯅꯔꯦꯜꯁ ꯚꯤꯇꯥꯃꯤꯟꯁ ꯃꯌꯥꯝꯁꯦ ꯐꯪꯉꯤꯅꯦꯕꯀꯣ
ꯂꯧꯁꯤ ꯂꯧꯁꯤ ꯚꯥꯏ ꯂꯧꯃꯤꯟꯅꯁꯤ ꯄꯨꯟꯅ ꯅꯠꯇ꯭ꯔꯗꯤ ꯌꯥꯗ꯭ꯔꯦ ꯏꯁꯥꯥꯁꯦ
ꯍꯋꯥꯏ ꯑꯩꯈꯣꯏꯒꯤ ꯇ꯭ꯔꯦꯗꯤꯁꯅꯦꯜꯒꯤ ꯑꯣꯏꯕ ꯏꯟꯁꯥꯡ ꯃꯌꯥꯝ ꯂꯩꯀꯣ ꯍꯋꯥꯏ ꯁꯤꯗ ꯚꯥꯏꯅ ꯈ꯭ꯋꯥꯏꯗꯒꯤꯩ ꯄꯥꯝꯖꯕ ꯌꯦꯟꯁꯥꯡ ꯁꯤ ꯀꯩ ꯏꯟꯁꯥꯡꯅꯣ
ꯇ꯭ꯔꯦꯗꯤꯁꯟꯅꯦꯜ ꯑꯣꯏꯕ ꯏꯟꯖꯥꯡ ꯀꯩꯅꯣꯒꯨꯝꯕꯁꯤꯅ ꯈꯔ ꯄꯥꯝꯖꯩ ꯍꯥꯏꯇꯥꯔꯦ ꯎꯇꯤ
ꯁꯝꯅ ꯍꯥꯏꯀꯥꯟꯗ ꯎꯇꯤꯒ ꯆꯒꯦꯝꯒ ꯍꯥꯏꯔꯁꯤꯅꯦ ꯎꯇꯤꯒ ꯆꯒꯦꯝꯒꯁꯤꯗ ꯀꯔꯝ ꯀꯔꯝꯕꯅ ꯄꯥꯝꯒꯦꯕ
ꯑꯩꯗꯤ ꯎꯠꯇꯤꯅ ꯈꯤꯇꯪ ꯄꯥꯝꯕꯒꯨꯝ ꯇꯧꯋꯤꯗ
ꯑꯩꯁꯨ ꯎꯇꯤꯅ ꯈꯔ ꯄꯥꯝꯃꯦ
ꯆꯒꯦꯝꯁꯨ ꯑꯗꯣ ꯃꯤ ꯍꯩꯅꯗꯕ ꯈꯣꯠꯇꯕ ꯂꯩꯕ ꯑꯗꯣ ꯍꯩꯅꯩ ꯐꯖꯅ ꯍꯩꯅꯩ ꯑꯗꯣ ꯎꯇꯤꯗꯗꯤ ꯈꯤꯇꯪ ꯍꯦꯜꯂꯤ
ꯍꯣꯏ ꯆꯒꯦꯝꯁꯨ ꯍꯥꯎꯇꯦ ꯍꯥꯏꯕ ꯅꯠꯇꯕꯀꯣ ꯄꯥꯝꯕꯗꯣ
ꯎꯇꯤꯅ ꯈꯤꯇꯪ ꯍꯦꯟꯕꯗꯣ ꯚꯥꯏ ꯅꯩ ꯅꯦꯠꯋꯥꯛ ꯌꯥꯗꯕꯤꯁꯤ ꯑꯃꯨꯛ ꯍꯧꯔꯛꯑꯦ ꯚꯥꯏ ꯅꯩ ꯅꯦꯠꯋꯥꯛ ꯌꯥꯗꯕꯤ ꯍꯧꯔꯛꯑꯦꯅꯦ